ꯃꯅꯤ
ꯎꯝ ꯇꯨꯝꯃꯒꯣ ꯍꯥꯎ
ꯇꯨꯝꯗ꯭ꯔꯤꯌꯦ
ꯀꯩꯗꯧꯔꯝꯃꯤꯅꯣ
ꯑꯉꯥꯡꯁꯦ ꯇꯨꯝ ꯃꯣꯌꯥꯗ ꯂꯩꯔꯦ ꯑꯗꯨꯗꯨꯒꯤ ꯃꯥꯒ ꯁꯥꯟꯅꯔꯝꯃꯤꯕ ꯃꯥꯅ ꯄꯩꯁꯥ ꯇꯥꯟꯕꯩ ꯃꯑꯣꯡ ꯑ ꯊꯦꯡ ꯄꯩꯁꯥ ꯇꯥꯟꯅꯤ ꯃ ꯑꯣ ꯄꯩꯁꯥꯁꯦ ꯁꯦꯅꯟ ꯇꯣꯡꯗꯕꯤ ꯈꯨꯎꯨꯞ ꯇꯣꯡꯉꯒ ꯄꯩꯁꯥ ꯃꯈꯥꯗ ꯊꯝꯃꯒ ꯀꯥꯎ ꯀꯥꯎꯔ ꯇꯥꯟꯗꯣꯏꯅꯦꯌꯦ
ꯁꯥꯖ ꯌꯥꯃꯌꯦ ꯆꯥꯛ ꯏꯁꯤꯡꯗꯤ ꯆꯥꯔꯕꯣ ꯀꯃꯥꯏ ꯀꯃꯥꯏꯅ ꯇꯧꯔꯤꯒꯦ
ꯆꯥꯔꯦ ꯇꯨꯝꯅꯕ ꯀꯥꯈꯠꯂꯛꯑꯦ ꯀꯩ ꯀꯩ ꯍꯅꯔꯤꯌꯦ
ꯑꯗꯨꯝ ꯂꯩꯔꯤꯗ ꯀꯩꯁꯨ ꯊꯣꯏꯗꯣꯛꯄ ꯇꯧꯗꯦ ꯃꯤꯒꯤ ꯃꯈꯥꯗ ꯊꯕꯛ ꯈꯔ ꯇꯧꯔꯤ
ꯀꯔꯤ ꯊꯕꯛ ꯇꯧꯔꯤꯕ
ꯑꯩꯈꯣꯏꯒꯤ ꯒꯥꯔꯤ ꯌꯣꯟꯕꯒꯤ ꯀꯩꯅꯣꯅꯦ ꯑꯗꯨꯗ ꯀꯦꯁꯤꯌꯔ ꯑꯣꯏꯅ ꯂꯩꯔꯝꯃꯤꯅꯦ
ꯑꯣ ꯊꯥꯒꯤ ꯀꯌꯥ ꯐꯪꯒꯦ
ꯀꯩꯅꯣꯅꯦ ꯅꯨꯄꯤꯗ ꯆꯍꯤ ꯍꯪꯅꯗꯦ ꯅꯨꯄꯥꯗ ꯇꯣꯂꯣꯞ ꯍꯪꯅꯗꯦ
ꯀꯩꯅꯣ ꯀꯩ ꯀꯩ ꯃꯊꯦꯜ ꯆꯥꯔꯒꯦ
ꯉꯥ ꯆꯥꯏꯌꯦ ꯉꯁꯤꯗꯤ ꯅꯪꯗꯤ ꯀꯩ ꯆꯥꯒꯦ
ꯑꯩꯈꯣꯏꯗꯤ ꯂꯥꯏꯔꯕꯅꯤꯅ ꯌꯦꯟ ꯑꯣꯏꯅ ꯆꯥꯏꯗ ꯉꯁꯤꯗꯤ
ꯍꯥꯎꯇꯦꯅꯦꯗꯌꯥ
ꯍꯥꯎꯇꯤ ꯊꯨꯝ ꯌꯥꯏ ꯀꯥ ꯇꯛꯀ ꯇꯧꯔꯒ
ꯀꯅꯥꯅ ꯊꯣꯡꯉꯤꯅꯣ
ꯏꯅꯥꯎ ꯅꯨꯄꯥꯥꯟ ꯊꯣꯡꯉꯦ
ꯑꯥ
ꯑꯗꯣ ꯃꯥꯅ ꯁꯣꯝ ꯅꯥꯀꯟꯗ ꯒꯦꯝ ꯁꯥꯟꯅꯔꯤꯉꯥꯏꯗ ꯀꯥꯎꯔꯕ ꯖꯥꯠꯅꯤꯗꯅ ꯌꯦꯡꯍꯧꯗ꯭ꯔꯕ
ꯎꯝ ꯐꯖꯩꯅꯦ
ꯎꯝ ꯑꯣ ꯃꯅꯤꯡꯗꯣ ꯂꯣꯏ ꯅꯅꯥꯞꯁꯟ ꯂꯩꯔꯝꯗꯅ ꯃꯃ ꯕꯥ ꯑꯣꯏꯗꯤ ꯃꯥꯕꯣꯏꯗꯤ ꯀꯩꯝ ꯇꯧꯗꯕ꯭ꯔꯣ ꯑꯅꯥ ꯑꯌꯦꯛ ꯌꯥꯎꯗꯕ꯭ꯔꯣ
ꯀꯩꯁꯨ ꯊꯣꯏꯗꯣꯛꯄꯕꯨꯗꯤ ꯌꯥꯎꯗꯦ ꯕꯕꯥꯗꯣ ꯄꯨꯛ ꯅꯥꯏ ꯈꯣꯠꯂꯦ ꯍꯥꯏ ꯑꯅ ꯇꯧꯔꯤꯌꯦ ꯉꯁꯤꯗꯤ
ꯎꯝ ꯀꯩ ꯀꯩ ꯀꯩꯗꯧꯖꯥꯠꯅꯣ
ꯀꯩꯒꯤ ꯑꯣꯏꯗꯣꯏꯅꯣ ꯈꯪꯗꯦ ꯅꯨꯡꯒꯤ ꯑꯣꯏꯗꯣꯏꯔꯥ ꯅꯠꯇ꯭ꯔꯒꯅ ꯆꯥꯕ ꯇꯨꯝꯗꯕꯩ ꯑꯣꯏꯗꯣꯏꯔꯥ ꯈꯪꯗꯦ ꯑꯗꯨ꯭ ꯑꯣꯏꯔꯣꯝꯗꯅꯦ ꯍꯥꯏꯌꯦ ꯃꯥ ꯅꯥꯔꯤꯁꯦ
ꯑ ꯑꯗꯨ ꯆꯈꯥꯎꯔꯨꯝꯝ ꯑꯣꯏꯗꯣꯏꯕ
ꯍꯣꯏ ꯑꯗꯣ
ꯈꯤꯇꯪ ꯌꯦꯡꯊꯣꯛꯁꯦꯅꯗꯤ ꯍꯥꯏꯕꯅꯦ ꯍꯌꯦꯡꯅ ꯑꯃꯨꯛ ꯊꯕꯛ ꯂꯩꯔꯦ ꯍꯪꯆꯤꯠꯀꯨꯝꯕ ꯇꯥꯗꯧ ꯃꯥꯜꯂꯦ ꯌꯦꯡꯕꯁꯦ
ꯎꯝ ꯆꯥꯕ ꯇꯨꯝꯗ꯭ꯔꯕꯖꯥꯠꯂꯣ ꯑꯍꯥꯎꯕ ꯌꯥꯝ ꯆꯥꯃꯟꯕꯒꯤ
ꯑꯣꯏꯔꯝꯕꯁꯨ ꯌꯥꯏ ꯈꯪꯗꯦ ꯅꯣꯏꯒꯤꯗꯤ ꯀꯃꯥꯏꯅ ꯇꯧꯔꯦ
ꯑꯩꯈꯣꯏꯗꯤ ꯃꯁꯥ ꯌꯥꯝ ꯐꯔꯤꯗ ꯖꯨꯝꯕꯥꯒ ꯆꯣꯡꯊꯗꯅ ꯏꯁꯩꯒ ꯊꯥꯔꯒ ꯇꯤꯚꯤ ꯃꯃꯥꯡꯁꯤꯗ
ꯎꯝ
ꯃꯕꯥꯅꯤ ꯀꯟꯅ ꯇꯧꯦ ꯍꯨꯃꯥꯡꯒ ꯊꯣꯛꯍꯜꯂꯒ ꯑꯗꯨꯗꯨꯒ
ꯀꯗꯤ
ꯑꯗꯨ ꯅꯪꯒꯤ ꯊꯥꯏꯅꯒꯤ ꯑꯃ ꯀꯩꯅꯣꯗꯨꯕꯨ ꯆꯠꯂꯤꯕꯣ ꯊꯕꯛꯇꯣ
ꯆꯠꯠꯇ
ꯀꯩꯗꯧꯔꯕ ꯇꯣꯛꯈ꯭ꯔꯦ
ꯑꯥ
ꯑꯗꯨꯗꯤ ꯍꯧꯖꯤꯛ ꯀꯩꯀꯩ ꯍꯣꯠꯅꯔꯤꯒꯦ ꯀꯃꯥꯏꯅ ꯇꯧꯔꯤꯒꯦ
ꯀꯩꯁꯨ ꯊꯣꯏꯗꯣꯛꯄ ꯍꯣꯠꯅꯗꯦ ꯐꯤ ꯈꯔ ꯈꯔ ꯁꯥꯔꯤ
ꯐꯤ ꯁꯥꯕꯁꯦ ꯁꯤꯅ ꯇꯣꯡꯕ꯭ꯔꯣ ꯅꯠꯇ꯭ꯔꯒ ꯃꯤꯉꯣꯟꯗꯒꯤ ꯂꯧꯔꯒ ꯌꯣꯟꯕꯅ ꯇꯣꯡꯕ꯭ꯔꯣ ꯀꯃꯥꯏꯅ ꯇꯧꯒꯦ
ꯄꯩꯁꯥ ꯁꯥꯒꯠꯄꯒꯤꯗꯤꯅꯦ ꯃꯤꯅ ꯂꯪ ꯄꯤꯊꯔꯛꯑꯒ ꯁꯥꯕꯗꯣ
ꯎꯝ
ꯑꯗꯨꯅꯗꯤ ꯀꯥꯟꯅꯕ ꯑꯗꯨ ꯏꯁꯥꯒꯤ ꯁꯥꯕꯗꯕꯨꯗꯤ ꯍꯦꯟꯅ ꯀꯥꯟꯅꯔꯝꯗꯧꯗꯤ ꯃꯥꯜꯂꯦ ꯑꯗꯨ ꯄꯩꯁꯥ ꯁꯥꯒꯠꯐꯝꯗꯣ
ꯑꯥ ꯊꯥꯗꯈꯤꯕꯅꯤꯅ ꯑꯃꯨꯛ ꯍꯟꯖꯜꯂꯛꯏ ꯍꯟꯒꯠꯂꯛꯇꯦ ꯑꯗꯣ ꯄꯥꯗꯕꯒꯤꯀꯣ
ꯍꯣꯏ ꯃꯆꯤꯠ ꯃꯆꯤꯠ ꯃꯆꯤꯠ ꯁꯨꯝ ꯇꯧꯈꯤꯕꯅꯤꯅꯕ
ꯑꯗꯨ ꯅꯠꯇꯕ ꯃꯤꯒꯤ ꯁꯥꯕ ꯂꯣꯏꯕ ꯐꯤꯁꯦ ꯑꯩꯈꯣꯏꯅ ꯂꯧꯔꯒꯅꯦ ꯗꯨꯀꯥꯟꯗꯒ ꯊꯥꯕꯁꯦ ꯁꯤꯒ ꯀꯔꯝꯕꯅ ꯍꯦꯟꯅ ꯀꯥꯟꯅꯒꯦ ꯁꯤꯅꯤ
ꯈꯪꯗꯦꯑ ꯑꯗꯨꯗꯤ
ꯑꯗꯨꯃꯛꯇꯪ ꯇ꯭ꯔꯥꯏ ꯇꯧꯕꯗꯅ ꯃꯤ ꯃꯌꯥꯝ ꯐꯤ ꯌꯣꯟꯅꯔꯤꯁꯦ ꯐꯤ ꯁꯥꯐꯝ ꯈꯣꯠꯐꯝ ꯃꯌꯥꯝꯗ ꯀꯩꯅꯣ ꯇꯧꯋꯤꯗꯅ ꯎꯝ ꯑꯗꯨꯗꯒꯤ ꯀꯟꯇꯦꯛ ꯂꯧꯔꯒ ꯑꯃꯨꯛ ꯃꯥꯅ ꯂꯣꯏꯅ ꯂꯧꯗꯣꯏꯅꯤ ꯈꯣꯠꯇꯣꯏꯅꯤ ꯄꯩꯁꯥ ꯍꯣꯡꯅ ꯁꯥꯎ ꯀꯥꯏꯅ ꯍꯥꯏꯗꯣꯏꯅꯦꯕꯀꯣ ꯑꯗꯨꯃꯥꯏꯅ ꯇꯧꯔꯒ ꯂꯧꯔꯒ ꯅꯪꯒꯤ ꯑꯣꯏꯕ ꯃꯃꯜ ꯑꯃ ꯂꯦꯞꯄꯒ ꯃꯌꯥꯝ ꯇꯧꯅꯔꯤꯕ ꯃꯃꯟꯗꯨꯀꯣ ꯁꯥꯐꯝꯒꯗꯤ ꯃꯥꯟꯅꯗꯕꯤꯗ ꯑꯗꯨꯃꯥꯏꯅ ꯇꯧꯔꯒ ꯊꯥꯔꯒ ꯌꯣꯟꯅꯩꯕ ꯑꯗꯨꯃꯥꯏꯅ ꯇꯧꯕꯁꯨ ꯑꯗꯨꯝ ꯀꯥꯟꯅꯕ ꯃꯥꯜꯂꯤꯅꯦ
ꯀꯥꯟꯗꯤ ꯀꯥꯟꯅꯔꯝꯒꯅꯤ ꯑꯗꯨꯁꯨ ꯃꯤ ꯇꯧꯅꯔꯤꯅꯤꯅ
ꯍ ꯍꯧꯖꯤꯛꯀꯥꯟꯗꯤ ꯑꯣꯟꯂꯥꯏꯟꯗꯒ ꯌꯥꯝꯅ ꯌꯣꯟꯅꯔꯤꯁꯤꯗꯤ ꯍꯥꯏꯗꯤ ꯅꯪꯅ ꯑꯇꯣꯞꯄ ꯃꯐꯝꯗ ꯆꯠꯂ ꯆꯠꯂꯒ ꯊꯥꯗꯣꯛꯄ ꯉꯝꯗ꯭ꯔꯦ ꯍꯥꯏꯔꯒꯁꯨ ꯀꯣ ꯅꯎꯗꯁ ꯇꯣꯛꯇꯣ ꯂꯩꯔꯒꯗꯤ ꯅꯪꯅ ꯐꯣꯇꯣ ꯀꯥꯞꯄ ꯀꯥꯞꯄꯒ ꯁꯣꯁꯦꯜ ꯃꯦꯗꯤꯌꯥꯗ ꯀꯣ ꯑꯗꯨꯝ ꯊꯥꯒꯠꯂꯒ ꯌꯣꯟꯅꯔꯦꯕ ꯃꯥꯔꯀꯦꯠꯁꯦ ꯌꯥꯝ ꯆꯥꯎꯅ ꯂꯩꯔꯦ ꯑꯗꯨꯒꯨꯝꯕꯒꯤ ꯍꯥꯏꯔꯨꯔꯒꯗꯤ
ꯍꯣꯏ
ꯑꯃꯨꯇꯪ ꯇꯧꯔ ꯌꯦꯡꯉꯨꯅꯦ ꯑꯗꯨꯗꯨꯁꯨ ꯀꯥꯟꯅꯅꯤ ꯎꯝ ꯑꯗꯣ ꯅꯣꯏ ꯅꯆꯤꯟ ꯏꯅꯥꯎꯁ ꯀꯌꯥ ꯑꯣꯏꯗꯣꯏꯅꯣ
ꯑꯍꯨꯝ
ꯑꯍꯨꯝꯅꯦ ꯑꯣ ꯍꯥꯏꯗꯤ ꯅꯨꯄꯥ ꯀꯌꯥ ꯅꯨꯄꯤ ꯀꯌꯥ ꯑꯣꯏꯒꯦ
ꯅꯨꯄꯥ ꯑꯃ ꯅꯨꯄꯤ ꯑꯅꯤ
ꯑꯣ ꯅꯨꯄꯥꯁꯤꯅ
ꯅꯨꯄꯥꯁꯤꯅ ꯌꯥꯏꯃꯧꯗꯕ
ꯑꯣ ꯑꯗꯨꯒ ꯅꯨꯄꯤꯅ ꯅꯪꯅꯇꯣꯝꯕꯤ ꯑꯣ ꯑꯇꯣꯝꯕꯤ ꯍꯥꯏꯁꯤꯡꯁꯦ ꯍꯥꯏꯗꯤ ꯃꯌꯨꯝ ꯄꯥꯟꯕ ꯃꯇꯝꯗ ꯑꯍꯟꯗ ꯌꯥꯝ ꯄꯥꯟꯒꯜꯂꯌꯦ ꯍꯥꯏꯗꯤ ꯃꯆꯤꯟ ꯃꯅꯥꯎ ꯑꯍꯟ ꯁꯨꯕꯁꯦ ꯑꯁꯤꯁꯤꯒ ꯌꯥꯝ ꯆꯥꯅꯩ ꯍꯥꯏꯅꯦ ꯆꯨꯝꯖꯥꯜꯂꯣ ꯑꯗꯨꯃꯥꯏꯅ ꯍꯥꯏꯅꯕ ꯇꯥꯏꯅꯦ
ꯑꯣꯝ
ꯅꯪ ꯅꯪꯅ ꯀꯩꯅꯣ ꯇꯧꯔꯤꯗꯨꯁꯨ ꯑꯍꯟ ꯑꯣꯏꯕ꯭ꯔꯣ ꯏꯏꯕ ꯑꯇꯣꯝꯕ ꯂꯩꯗꯅ
ꯑꯍꯟ ꯅꯦ ꯑꯍꯟ
ꯑꯍꯟꯅꯦꯕ ꯃꯆꯤꯟ ꯃꯅꯥꯎꯒꯤ ꯑꯍꯟꯅꯦꯕ
ꯑꯥꯎ
ꯑꯗꯣ ꯌꯥꯝ ꯍꯩ ꯈꯜꯂꯤꯖꯥꯠꯅꯦ ꯅꯪꯖꯨ
ꯎ ꯈꯠꯇꯧꯀꯅꯤ
ꯈꯔ ꯇꯧꯔꯛꯀꯅꯤ ꯍꯥꯏꯁꯤꯗꯤ ꯅ ꯅꯩ ꯗꯥ ꯗꯤ ꯀꯩꯀꯩ ꯇꯧꯔꯤꯒꯦ ꯑꯗꯨꯗꯤ
ꯗꯨꯀꯥꯟ ꯐꯝꯕꯅꯦ
ꯗꯨꯀꯥꯟ ꯐꯝꯃꯦ
ꯑ ꯃꯣꯏ ꯀꯩ ꯀꯩ ꯖꯦꯔꯣꯛꯁ ꯇꯧꯕꯗꯣ
ꯖꯦꯔꯣꯛꯁ ꯇꯧꯕꯗꯣ ꯁꯥꯏꯕꯔ
ꯍꯥꯏꯕ ꯑꯥ
ꯑꯣ ꯑꯣ ꯑꯗꯨꯗꯤ ꯃꯥꯏꯗꯤ ꯄꯩꯁꯥꯗꯤ ꯂꯥꯛꯐꯝꯗꯤ ꯌꯥꯝ ꯂꯩꯔꯝꯃꯅꯤꯅꯦ ꯑꯙꯥꯔ ꯀꯩꯀꯩ ꯆꯤꯡꯊꯣꯛꯄ ꯈꯣꯠꯇꯣꯛꯄ ꯁꯦꯝꯗꯣꯛꯄ ꯑꯗꯨꯒꯨꯝꯕꯁꯨ ꯇꯧꯕ꯭ꯔꯣ
ꯑꯙꯥꯔꯒꯤ ꯅꯨꯃꯤꯠ ꯌꯥꯎꯕ ꯌꯥꯎꯗꯕ ꯈꯪꯗ꯭ꯔꯦ
ꯈꯪꯗꯤꯌꯦ
ꯑ
ꯑꯣ ꯅꯣꯏꯗꯥ ꯅꯨꯄꯤ ꯊꯤꯔꯕ
ꯊꯤꯔꯦ ꯃꯆꯥꯅꯨꯄꯥ ꯑꯃ ꯂꯩꯈ꯭ꯔꯦ ꯍꯟꯗꯛ
ꯃꯆꯥꯅꯨꯄꯥ ꯑꯃ ꯂꯩꯈ꯭ꯔꯦ
ꯎꯝ
ꯑꯗꯨꯗꯤ ꯅꯣꯏ ꯏꯃꯨꯡ ꯃꯅꯨꯡꯗꯤ ꯍꯥꯏꯗꯤ ꯍꯥꯏꯗꯤ ꯀꯩꯅꯣ ꯇꯨꯡꯒꯤ ꯀꯩ ꯍꯥꯏꯅꯤ ꯑꯃ ꯂꯩꯍꯧꯔꯤꯦꯅꯦ ꯄꯤꯂꯔ ꯍꯥꯏꯇꯥꯔꯦꯅꯦ ꯁꯁ
ꯀꯩꯗꯧꯔꯦ
ꯑꯗꯨꯒ ꯅꯣꯏ ꯆꯦꯗꯤ ꯀꯩꯀꯩ ꯇꯧꯔꯤꯒꯦ
ꯑꯩꯈꯣꯏꯖꯤꯠꯆꯦꯗꯣ ꯑꯥꯥꯗ ꯑꯣꯖꯥ ꯑꯣꯏꯔꯤꯌꯦ
ꯑꯣꯖꯥ ꯑꯣꯏꯔꯤꯌꯦ
ꯎꯝ
ꯑꯣ ꯑꯣ ꯃꯥꯗꯤ ꯑꯥꯗ ꯃꯇꯣꯝꯗ ꯂꯩꯔꯣ ꯅꯠꯇ꯭ꯔꯥ ꯀꯅꯥ ꯀꯅꯥ ꯂꯩꯒꯦ ꯃꯃꯥꯟꯅꯕꯤ ꯀꯩꯀ ꯂꯩꯕ꯭ꯔꯣ
ꯃꯥꯏꯅꯨ ꯄꯥꯒ
ꯃꯥꯏ ꯅꯨꯄꯥꯒ ꯑꯣ ꯃꯣꯏꯕꯥꯅꯤ ꯄꯨꯟꯅ ꯑꯣꯖꯥ ꯑꯣꯏꯃꯤꯟꯅꯩꯔꯣ ꯑꯥꯗ
ꯑꯥꯎ
ꯐꯩꯅꯦ ꯑꯗꯨꯗꯤ ꯑꯗꯨꯗꯤ ꯅꯣꯏꯕꯥꯠ ꯊꯥꯏ ꯄꯨꯂꯤꯁ ꯑꯣꯏ ꯍꯥꯏꯗꯣ ꯀꯩ ꯂꯝꯗ ꯇꯥꯏꯔꯤꯅꯣ ꯅꯣꯏꯕꯥꯗꯤ
ꯀꯨꯝꯕꯤꯗ ꯑꯗꯨꯝ
ꯀꯃꯤꯗ ꯑꯗꯨꯝ ꯇꯥꯏꯑꯌꯦ
ꯎꯝ
ꯑꯣ ꯑꯩ ꯐꯔꯦ ꯑꯗꯨꯗꯤ ꯅꯣꯏꯒꯤ ꯀꯔꯤ ꯑꯁ ꯅꯪꯒ ꯊꯥꯏꯅ ꯌꯥꯝ ꯂꯩꯃꯤꯟꯅꯔꯝꯕ ꯑꯉꯥꯡꯗꯣ ꯀꯔꯤꯕ ꯑꯗꯨ ꯃꯥꯗꯤ ꯀꯩꯀꯩ ꯇꯧꯔꯤꯒꯦ ꯁꯦꯛꯃꯥꯏꯗꯒ ꯂꯩꯔꯝꯕꯗꯣ ꯅꯪꯒ ꯅꯣꯏ ꯀꯩꯅꯣꯒꯤ ꯃꯆꯥꯅꯦ ꯅꯣꯏ ꯗꯥ ꯑꯃꯒꯤ ꯃꯆꯥꯅꯦ ꯍꯥꯏꯕꯗꯣ
ꯂꯨꯍꯣꯡꯈ꯭ꯔꯦ ꯃꯥꯁꯨ
ꯂꯨꯍꯣꯡꯒ꯭ꯔꯦ
ꯎꯝ
ꯑꯣ ꯃꯥꯗꯤ ꯃꯆꯥ ꯌꯥꯎꯈ꯭ꯔꯕꯣ
ꯏꯆꯥꯅꯨꯄꯥ ꯑꯃ ꯌꯥꯎꯈ꯭ꯔꯦ ꯃꯥꯁꯨ
ꯑꯣ ꯑꯣꯀꯦ ꯑꯁ ꯑꯗꯨꯗꯤ ꯃꯌꯥꯝ ꯃꯇꯨꯡ ꯊꯦꯡꯅꯁꯤ ꯀꯥꯏꯅꯒ ꯍꯥꯏꯔꯒꯗꯤ ꯃꯆꯥ ꯑꯃꯝ ꯃꯝꯒ ꯂꯣꯏ ꯄꯝꯂꯛꯅꯗꯣꯔꯤꯅꯦ
ꯑꯩꯈꯣꯏꯁꯨ ꯑꯝꯇꯪ ꯔꯤꯌꯨꯅꯤꯌꯟ ꯀꯥꯏꯗꯣ ꯇꯧ ꯌꯥꯕ ꯖꯥꯠꯅꯤꯀꯣ
ꯇꯧꯁꯦ ꯅꯣꯏ ꯁꯤꯜꯂꯛꯑꯣ ꯑꯗꯨꯗꯣ
ꯑꯣꯀꯦ ꯑꯣꯀꯦ ꯑꯗꯨꯗꯤ ꯑꯥ ꯁꯨꯝ ꯊꯥꯏꯅ ꯊꯦꯡꯅꯈꯤꯕ ꯃꯌꯥꯝꯗꯣ ꯑꯩ ꯄꯥꯎ ꯐꯥꯎꯅꯔꯒꯦ ꯑꯗꯨꯗꯨꯒ ꯅꯣꯡꯃ ꯁꯤꯜꯂꯛꯑꯒꯦ
ꯍꯣꯏ
ꯑꯗꯨ ꯑꯗꯨꯒ ꯄꯥꯎ ꯐꯥꯎꯅꯔꯁꯦ ꯑꯥ ꯍꯥꯏꯗꯤ ꯀꯩ ꯂꯝꯗ ꯆꯠꯁꯤꯒꯦ ꯈꯣꯠꯁꯤꯒꯦꯗꯣ ꯑꯗꯨꯃꯥꯏꯅ ꯇꯧꯔꯒ ꯈꯟꯅꯔꯁꯤꯀꯣ
ꯎꯝ
ꯑꯉꯥꯡ ꯄꯨꯔꯛꯇꯣꯏꯔꯣ ꯑꯗꯨꯗꯤ ꯑꯗꯨ ꯅꯨꯃꯤꯠꯇꯨꯗ ꯂꯣꯏꯅꯃꯛ ꯄꯨꯍꯜꯂꯛꯑꯣ
ꯄꯨꯔꯛꯇꯗꯤ
ꯄꯥꯛ ꯄꯥꯛ ꯄꯥꯛꯀꯨꯝꯕ ꯑꯃ ꯇꯧꯔꯒ ꯃꯣꯏꯁꯨ ꯁꯥꯟꯅꯍꯜꯂꯒ ꯀꯣ ꯁꯛ ꯃꯁꯛ ꯈꯪꯅꯍꯟꯅꯕ
ꯌꯥꯏ
ꯎꯝ ꯎꯝ ꯐꯔꯦ ꯐꯔꯦ ꯑꯗꯨꯗꯤ ꯊꯦꯡꯒ ꯊꯦꯡꯉꯦ ꯄꯣꯊꯥꯖꯔꯨ ꯅꯣꯏ ꯏꯁꯥꯏ ꯑꯃꯨꯛ ꯂꯥꯛꯑꯒ ꯐꯠꯇꯅ ꯈꯜꯂꯅꯤ
ꯊꯝꯃꯦ ꯊꯝꯃꯦ ꯑꯗꯨꯗꯤꯀꯣ ꯎꯝ ꯎꯝ ꯎꯝ ꯊꯃꯦ ꯊꯃꯦ